ꯇꯥꯏ ꯇꯥꯏꯌꯦ
ꯑꯣꯎꯪ ꯅꯣꯏꯁꯨ ꯑꯉꯥꯡ ꯑꯣꯏꯔꯤꯉꯩꯗ ꯑꯗꯨꯝ ꯁꯥꯟꯅꯔꯛꯄ꯭ꯔꯣ
ꯁꯥꯟꯅꯔꯛꯏ ꯍꯥꯏꯕꯕꯨ ꯒꯦꯝꯁꯀꯨꯝꯕꯀꯣ ꯐꯨꯠꯕꯣꯜ ꯀꯨꯝꯕ ꯑꯗꯨꯁꯨꯨ ꯁꯥꯟꯅꯩꯌꯦ ꯑꯗꯨꯝ ꯍꯧꯖꯤꯛꯇꯤ ꯁꯥꯟꯅꯗ꯭ꯔꯦꯗ ꯄꯨꯛꯁꯦ ꯆꯥꯎ ꯃꯟꯕꯒꯤ ꯑꯁ ꯈꯪꯗ꯭ꯔꯦ ꯌꯨꯝꯗ ꯂꯩꯒ ꯆꯥꯔꯒ ꯊꯕꯛꯇꯤ ꯇꯧꯗꯦ ꯑꯗꯨꯒꯤꯀꯣ
ꯎꯪꯎꯪ ꯏꯁ ꯆꯍꯤ ꯆꯍꯤ ꯀꯨꯟ ꯃꯉꯥ ꯀꯨꯟꯇ꯭ꯔꯨꯛꯇ ꯉꯥꯢꯔꯒ ꯄꯨꯛ ꯆꯥꯎꯔꯗꯤ ꯂꯣꯢꯔꯦꯍꯦ
ꯀ꯭ꯔꯤ ꯍꯥꯏꯕ ꯇꯥꯗꯤꯌꯦ
ꯄꯨꯡ ꯑꯦ ꯄꯨꯡꯌꯦ ꯅꯠꯇꯦ ꯀꯩꯍꯥꯏ ꯆꯍꯤ ꯇꯔꯥꯃꯉꯥ ꯇꯔꯥ ꯇꯔꯨꯛꯇ ꯉꯥꯏꯔꯒ ꯄꯨꯛ ꯆꯥꯎꯔꯗꯤ ꯂꯣꯏꯔꯦ ꯍꯥꯏꯕꯅꯤꯗ
ꯍꯣꯏ ꯑꯗꯨ ꯁꯨꯃꯥꯏꯅ ꯈꯜꯂꯦ ꯑꯥꯁ ꯑꯗꯨ ꯌꯥꯗꯕꯀꯣ ꯍꯥꯏꯕꯗꯤ
ꯎꯪ ꯑꯥꯁ ꯈꯪꯗꯦ ꯑꯩꯗꯤ ꯆꯥꯔꯁꯨꯅꯣꯏ ꯌꯥꯗꯦꯅꯦ
ꯈꯪꯗꯦ ꯌꯨꯝꯗ ꯂꯩꯔꯒ ꯑꯗꯨꯒ ꯊꯛꯄ-ꯈꯣꯠꯄ ꯌꯦꯟꯁꯥꯁꯨ ꯍꯥꯎꯗꯦꯕꯥ ꯍꯥꯎ ꯍꯥꯎꯋꯦ ꯃꯔꯛ ꯃꯔꯛꯗꯤ ꯃꯔꯥꯡ ꯃꯔꯥꯡꯗꯤ ꯉꯁꯥꯥꯢ ꯍꯥꯎꯋꯦꯀꯣ ꯑꯗꯨ ꯊꯕꯛ ꯁꯨꯗꯕ ꯑꯗꯨꯒ ꯐ ꯐꯃꯨꯡꯗ ꯅꯩꯕ ꯃꯤꯉꯣꯟꯗꯅ ꯑꯗꯨꯒꯤ ꯃꯥꯜꯂꯦꯕ ꯑꯩꯒꯤ ꯄꯨꯛꯁꯦ ꯑꯃꯨꯛꯀ ꯆꯥꯎꯈꯠꯄꯁꯦ
ꯋꯥꯀꯤꯡ ꯐꯖꯅ ꯆꯠꯂꯣ ꯑꯗꯨꯗꯤ
ꯋꯥꯀꯤꯡꯒ ꯆꯠꯄꯅꯤꯗ ꯑꯗꯨꯕꯨ ꯈꯪꯗꯦ
ꯖꯤꯝ ꯁꯥꯟꯅꯔꯣ
ꯖꯤꯝꯗꯤ ꯍꯣꯢ ꯑꯩ ꯑꯃꯁꯨ ꯈꯟꯕꯅꯦꯕ ꯑꯗꯨ ꯍꯧꯖꯤꯛꯀꯤ ꯁꯥꯟꯅꯔꯣꯏ ꯑꯗꯨꯕꯨ
ꯃꯊꯪꯗ
ꯍꯣꯢ ꯃꯊꯪ ꯊꯥꯗꯒꯨꯝꯕꯀꯣ ꯑꯩ ꯁꯥꯟꯅꯒꯅꯤ
ꯍꯧꯖꯤꯛꯇꯤ ꯖꯤꯝ ꯁꯥꯟꯅꯕ ꯌꯥꯝ ꯀꯜꯂꯦ
ꯍꯣꯏ ꯍꯣꯏ ꯑꯗꯨꯅꯤ ꯅꯪꯒꯤ ꯀꯣꯟꯁ ꯅꯪꯒꯤ ꯀꯣꯟꯁꯦ ꯑꯁꯦꯡꯕꯅꯤꯀꯣ ꯏꯁꯤꯡ
ꯑꯥ ꯏꯁꯤꯡ ꯅꯪꯁꯨ ꯑꯃꯨꯛꯀ ꯅꯪꯖꯨ ꯑꯃꯨꯛꯀ ꯏꯁꯤꯡ ꯍꯥꯏꯔꯕ
ꯑꯩꯈꯣꯏ ꯑꯩꯈꯣꯏꯒꯤ ꯖꯥꯇꯤꯒꯤ ꯄ꯭ꯔꯣꯕ꯭ꯂꯦꯝꯅꯤꯗ ꯃꯁꯤꯗꯤ ꯍꯦꯍꯦ ꯍꯤ ꯈꯟꯗ꯭ꯔꯦ ꯍꯥꯏꯕꯗꯤ ꯑꯩꯈꯣꯏꯒꯤ ꯆꯤꯟꯅꯗꯤ ꯌꯥꯝ ꯂꯩꯌꯦꯕꯀꯣ ꯑꯗꯨꯒꯥ ꯆꯤꯤꯟꯗꯨꯗꯤ ꯂꯩꯌꯦꯑꯦ ꯑꯗꯨꯒ ꯑꯩꯈꯣꯏꯅ ꯑꯃꯨꯛꯀ ꯍꯥꯏꯕ ꯃꯇꯝꯗꯒ ꯑꯇꯣꯞ ꯑꯇꯣꯞꯄ ꯍꯥꯏꯕꯀꯣ ꯍꯥꯏꯕꯗꯤ ꯑꯩꯈꯣꯏꯅ ꯁꯨꯃꯥꯏꯅ ꯏꯁꯤꯡ ꯑꯗꯨꯒ ꯏꯁꯤꯡ ꯄꯤꯌꯣ ꯑꯗꯨ ꯑꯗꯨꯗ
ꯑꯥ ꯑꯩꯈꯣꯏꯅ ꯑꯩꯈꯣꯏꯅ ꯇꯣꯏꯅ ꯍꯥꯏꯕ ꯋꯥꯗꯣ ꯑꯦ ꯆꯤꯟꯅ ꯑꯣꯏꯅ ꯊꯣꯛꯂꯛꯄ
ꯑꯗꯨꯒꯤꯅꯤ ꯈꯔ ꯏꯁꯤꯡꯒ ꯏꯁꯩꯒ ꯇꯃ ꯅꯥꯏꯅꯀꯣ ꯑꯗꯨꯒꯤꯅꯤ
ꯑꯗꯨꯅꯤ
ꯑꯗꯨꯒꯤꯅꯦꯕ ꯍꯥꯏꯁꯨ ꯑꯗꯨꯕꯨ ꯅꯪꯒꯤꯈꯣꯟꯗꫭ ꯇꯁꯦꯡꯅ ꯍꯥꯏꯕꯗꯤ ꯑ ꯏꯁꯩꯒꯨꯝꯕ ꯁꯛꯄ ꯌꯥꯝꯅ ꯅꯨꯡꯉꯥꯏꯒꯅꯤꯕ ꯇ꯭ꯔꯥꯏ ꯇꯧꯔꯣ ꯑꯩ ꯇꯁꯦꯡꯅ ꯍꯥꯏꯔꯕꯅꯤ
ꯀꯗꯥꯥꯏꯗꯒꯤ ꯏꯁꯩꯅꯣꯗ
ꯑꯗꯨꯅꯤ ꯑꯗꯨꯅꯦ ꯑꯩ
ꯁꯛ ꯑꯀꯥꯟꯗ ꯅꯣꯏ ꯅꯪ ꯈꫭꯟꯖꯦꯜꯗꫭ ꯑꯗꯨ ꯌꯥꯗꯦꯅ ꯑꯃꯨꯛ ꯇꯥꯟꯊꯣꯔꯛꯀꯅꯤ
ꯍꯥꯏꯕ ꯑꯩ ꯇꯁꯦꯡꯅ ꯍꯥꯏ ꯅꯠꯇꯦꯅꯦ
ꯅꯣꯏ ꯅꯣꯏꯒꯤ ꯎꯝ ꯐꯥꯔꯁꯨ ꯑꯩꯒꯤꯗꯤ ꯌꯥꯗꯦꯅꯦ ꯁꯛꯄ ꯌꯥꯔꯕ ꯈꫭꯟꯖꯦꯜ ꯅꯠꯇꯦꯕ ꯇꯥꯕ꯭ꯔꯥ ꯇꯥꯕꯔꯥ
ꯍꯜꯂꫭ
ꯑꫭ ꯇꯥꯏꯌꯦ ꯇꯥꯏ
ꯍꯣꯏ ꯍꯣꯏ ꯑꯩꯈꯣꯏꯒꯤ ꯅꯦꯠꯋꯥꯛ ꯄ꯭ꯔꯣꯕ꯭ꯂꯦꯝ ꯑꯃ ꯂꯩꯕ ꯃꯥꯜꯂꯦ
ꯑꯗꫭ ꯆꯠꯄ ꯑꯣꯏꯔꯝꯅꯤ
ꯍꯣꯏ ꯑꯗꫭ ꯅꯨꯄꯤꯒꯨꯝꯕ ꯅꯨꯄꯥꯒꯨꯝꯕꯗꯤ ꯊꯤꯔꯕ꯭ꯔꯣ ꯍꯧꯖꯤꯛꯇꯤ
ꯅꯨꯄꯤꯒꯨꯝꯕ ꯅꯨꯄꯥ ꯊꯤꯔꯕ꯭ꯔꯣ ꯍꯥꯏ ꯍꯥꯏꯕꯗꯤ
ꯍꯣꯏ ꯅꯨꯄꯥ ꯍꯥꯏꯕ ꯇꯥꯔꯦꯀꯣ ꯑꯗꯨ ꯍꯧꯖꯤꯛꯀꯥꯟꯁꯦ ꯊꯤꯗꯤꯕ꯭ꯔꯥ ꯑꯗꯨꯒ ꯆꯨꯝꯅꯁꯨꯝ ꯈꯪꯕꯅꯤꯗ ꯀꫭ
ꯀꯟꯅ ꯊꯤꯔꯤ
ꯍꯣꯏ
ꯍꯣꯏ ꯊꯤꯕꯨꯗꯤ ꯆꯨꯝꯃꯦ ꯍꯥꯏꯕꯗꯤ ꯄꯨꯟꯁꯤ ꯍꯥꯏꯕ ꯁꯨꯃꯥꯏ ꯇꯧꯗꯝꯅꯦꯕ
ꯃꯄꯥꯟꯗ ꯃꯤꯇꯔ ꯕꯣꯛꯁ ꯁꯦꯝꯃꯤ ꯃꯄꯥꯟꯗ ꯃꯤꯇꯔ ꯕꯣꯛꯁ ꯁꯦꯝꯂꯒ ꯂꯩꯌꯩꯕ ꯑ ꯍ
ꯑ ꯀꯥꯏꯗꯦꯗ ꯑꯩꯅꯪ ꯈꫭꯟ ꯅꯪꯒꯤ ꯈꯣꯟ ꯇꯥꯏ
ꯍꫭꯏ
ꯕꯖꯥꯔ ꯃꯇꯥꯏꯗ ꯂꯩꯕꯅꯤꯅ ꯈꯔ ꯂꯥꯡꯉꯦꯅꯦ ꯑꯩꯒꯤ ꯐꯝꯂꯤꯁꯦ
ꯍꯣ ꯍꯣꯏ ꯑꯗꯨꯅꯦ ꯑꯗꯨꯅꯦ ꯌꯥꯝ ꯂꯥꯡꯕ ꯈꫭꯠꯄ ꯑꯗꯨꯗ ꯇꯧꯕꯀꯣ
ꯎꯝ
ꯑꯗꯨꯅꯦ ꯅꯪ ꯂꯥꯏꯔꯤꯛ ꯇꯝꯕꯁꯦ ꯀꯔꯤꯒꯤ ꯍꯥꯏꯕꯗꯤ ꯑꯥ ꯀꯔꯤ ꯀꯔꯤ ꯁꯕꯖꯦꯛꯀꯤ ꯇꯝꯕ꯭ꯔꯣ
ꯑꯩ ꯁꯥꯏꯟꯁꯇ ꯑꯣꯏꯅ
ꯑꯁ
ꯃꯃꯤꯡ ꯈꯛꯇꯒꯤ
ꯁꯥꯏꯟꯁ ꯇꯝꯕꯗꯤ ꯌꯥꯏ
ꯃꯃꯤꯡ ꯈꯛꯇꯒꯤ ꯀꯝ ꯐꯥꯎꯗ‌ꯦꯗ ꯑꯩꯗꯤ
ꯍꯧꯖꯤꯛꯀꯥꯟꯁꯤ ꯁꯥꯏꯟꯁ ꯇꯧꯕꯁꯤꯡꯁ‌ꯦ ꯌꯥꯁꯤ ꯌꯥꯝꯅ ꯃꯤꯁꯤꯗꯤ ꯌꯥꯝ ꯄꯥꯝꯃꯨ ꯏꯕꯀꯣ ꯄꯥꯝꯃꯨ ꯍꯥꯏꯕꯗꯤ ꯑꯣꯖꯥꯁꯤꯡꯒꯤ ꯑꯗꯨꯒ ꯁꯥꯇ꯭ꯔꯥꯁꯤꯡꯒꯤꯁꯨ ꯑꯗꯨꯒ ꯁꯨꯃꯥꯏꯅ ꯇꯧꯕꯀꯣ ꯃꯗꯨꯗꯣ ꯁꯥꯏꯟꯁ ꯍꯥꯏꯕꯗꯤ ꯃꯈꯣꯏꯅ ꯃꯦꯠꯁ ꯀꯨꯝꯕ ꯐꯤꯖꯤꯛꯁ ꯀꯨꯝꯕ ꯑꯗꯨꯗ ꯃꯈꯣꯏꯅ ꯈꯪꯒꯅꯤ ꯍꯥꯏꯕ ꯑꯗꯨꯗꯣ ꯃꯈꯣꯏ ꯑꯗꯨꯒꯤ ꯑꯥꯏꯗꯤꯌꯥꯗ ꯃꯈꯣꯏꯅ ꯂꯧꯕꯀꯣ ꯑꯩꯗꯤ ꯂꯧꯗꯦ ꯁꯥꯏꯟꯁ ꯂꯧꯕ ꯉꯝꯗꯦ
ꯑꯩꯁꯨ ꯃꯃꯤꯡ ꯈꯛꯇꯒꯤꯅꯤꯗ
ꯑꯥꯔꯁ ꯐꯥꯎ ꯍꯣꯏ ꯑꯥꯔꯁꯁꯤ ꯅꯨꯡꯉꯥꯏ ꯍꯥꯏꯕꯗꯤ ꯑꯩꯈꯣꯏꯅ ꯀꯔꯤꯒꯨꯝꯕ ꯑꯦꯛꯖꯥꯝ ꯊꯥꯅꯤꯡꯉꯗꯤꯀꯣ ꯒꯣꯚꯔꯃꯦꯟꯒꯤ ꯑꯦꯛꯖꯥꯝ ꯊꯥꯅꯤꯡꯕ ꯑꯗꯨ ꯇꯔꯗꯤ ꯅꯈꯣꯏ ꯑꯥꯔꯠꯁ ꯂꯧꯑꯣ ꯍꯥꯏꯅ ꯑꯩꯒꯤ ꯄ꯭ꯔꯤꯟꯁꯤꯄꯜꯅ ꯍꯥꯏꯕꯀꯣ
ꯑ
ꯑꯗꯣ ꯀꯔꯤꯒꯨꯝꯕ ꯅꯈꯣꯏꯅ ꯇꯨꯡꯗꯒꯨꯝꯕ ꯑꯦꯛꯖꯥꯝ ꯊꯥꯅꯤꯡꯕ ꯂꯩꯔꯗꯤ ꯑꯗꯨꯒ ꯀꯩ ꯍꯥꯏꯁꯤꯔꯥ ꯑꯥ ꯑ‌ꯦꯅꯤ ꯒꯣꯔꯃꯦꯟꯒꯤ ꯑꯗꯨꯒ ꯏꯁꯇꯦꯠꯀꯤ ꯑꯦꯛꯖꯥꯝꯒꯨꯝꯕ ꯂꯩꯒꯅꯤ ꯑꯗꯨ ꯊꯥꯅꯤꯡꯉꯗꯤ ꯅꯈꯣꯏꯅ ꯁꯥꯏꯟꯁ ꯂꯧꯒꯅꯨ ꯑꯗꯨꯒ ꯑꯥꯔꯠꯁ ꯂꯧꯎ ꯑꯗ ꯑꯣꯏꯅ ꯍꯦꯟꯅ ꯅꯨꯡꯉꯥꯏꯕꯅꯤ ꯍꯥꯏꯅ ꯍꯥꯏꯔꯣꯀꯣ ꯃꯥꯗꯣ
ꯎꯝ
ꯑꯗꯨ ꯑꯩꯅ ꯂꯧꯕꯅꯦꯕ ꯑꯩꯁꯨ ꯑꯩꯁꯨ ꯁꯥꯏꯟꯁ ꯂꯧꯒꯦ ꯍꯥꯏꯅ ꯈꯟꯕꯅꯦꯕ ꯍꯣ ꯑꯗꯨ ꯃꯥꯅ ꯁꯨꯃꯥꯏꯅ ꯇꯧꯋꯦ ꯑꯗꯨꯗ ꯍꯥꯏꯕ ꯑꯩꯅ ꯑꯃꯨꯛꯀꯥ ꯑꯥꯔꯁ ꯂꯧꯔꯤꯕ
ꯁꯥꯏꯟꯁ
ꯑꯗꯨꯕꯨ ꯁꯥꯏꯟꯁꯁꯤ ꯌꯥꯝ ꯐꯥꯏ ꯁꯥꯏꯟꯁ ꯍꯥꯏꯕꯗꯤ ꯃꯥꯗꯤ ꯀꯣꯔꯁꯁꯦ ꯌꯥꯝ
ꯇꯨꯋꯜꯐ ꯁꯥꯏꯟꯁꯁꯤ ꯇꯨꯋꯦꯜꯐ ꯂꯣꯏꯔꯀꯥꯟꯗ ꯎꯨ ꯑꯦꯛꯖꯥꯝ ꯃꯆꯥ ꯃꯆꯥ ꯊꯥꯔꯒ ꯑꯗꯨꯝ ꯇꯧꯕꯗ
ꯍꯣꯏ ꯍꯣꯏ ꯌꯥꯏꯑꯕ ꯅꯪ ꯀꯣꯔꯦꯁꯄꯣꯟꯗꯦꯟꯁꯦ ꯕꯤꯌꯦꯅ ꯍꯣꯏ ꯇꯥꯏ ꯕꯤ ꯑꯦꯔ ꯑꯦꯝ ꯑꯦꯒꯤꯔꯣ ꯕꯤ ꯑꯦꯁ ꯁꯤꯒꯤꯔꯣ ꯀꯣꯔꯦꯁꯄꯣꯟꯗꯦꯟꯁꯦ
ꯕꯤ ꯑꯦꯁ ꯕꯤ ꯑꯦꯁ ꯁꯤꯒꯤ
ꯑꯁ ꯑꯗꯨꯗꯤ ꯂꯥꯏꯔꯤꯛꯁꯦ ꯌꯥꯝ ꯍꯥꯏꯒꯅꯤꯗ
ꯑꯁ ꯕꯤꯑ‌ꯦꯒꯤꯗꯤ ꯀꯦꯝ ꯈꯪꯍꯧꯗꯦ
ꯀꯥꯏꯅꯗꯒꯤ ꯍꯥꯏꯌꯨꯅꯦꯗ ꯃꯃꯤꯡ ꯃꯃꯤꯡ ꯃꯃꯤꯡ ꯈꯛꯇꯒꯤ ꯊꯝꯕꯅꯦꯅꯕꯀꯣ ꯑꯗꯣ ꯑꯩ ꯀꯩꯝ ꯈꯪꯗ꯭ꯔꯦꯕ
ꯃꯃꯤꯡ ꯈꯥꯛꯇ ꯊꯝꯃꯁꯨ ꯁꯥꯏꯁ ꯁꯥꯏꯅꯤꯅ
ꯑꯁ
ꯑꯗꯣ
ꯏꯀꯥꯏꯕ ꯁꯥꯏꯟꯁꯅꯦ ꯑꯗꯨ ꯃꯤ ꯍꯪꯉ ꯀꯥꯟꯗ ꯢꯀꯥꯏꯕ ꯁꯥꯏꯟꯁꯅꯦ
ꯁꯥꯏꯟꯁ ꯂꯥ ꯑꯗꯨꯒ ꯁꯥꯏꯅ ꯁꯥꯏꯅ ꯀꯣꯔꯦꯁꯄꯣꯗꯦꯜ ꯊꯝꯃꯥꯁꯨ ꯌꯥꯏ ꯐꯨꯜꯗ ꯆꯠꯇꯕꯁꯨ ꯌꯥꯏ ꯀꯔꯤ ꯀꯔꯤꯒꯨꯝꯕꯗ ꯑꯣꯟꯂꯥꯏꯟꯗꯁꯨ ꯆꯠꯄ ꯌꯥꯢ ꯑꯗꯨꯕꯨ ꯁꯥꯏꯟꯁꯇꯤ ꯁꯥꯏꯟꯁꯅꯦꯕꯀꯣ ꯃꯥꯒꯤ ꯀ꯭ꯋꯥꯂꯤꯇꯤꯁꯤ ꯑꯃꯨꯛꯀ ꯍꯦꯡꯒꯠꯀꯅꯤꯕ ꯑꯗꯨꯒꯤꯅꯤ ꯃꯤ ꯄꯥꯝꯂꯤꯕꯁꯦ ꯍꯧꯖꯤꯛ ꯁꯥꯏꯟꯁ ꯂꯧꯕ ꯃꯤꯁꯤꯡꯗꯣ ꯑꯗꯨꯒꯤꯅꯤꯕ
ꯍꯧꯖꯤꯛꯁꯤ ꯇꯨꯝꯃꯤꯔꯥ ꯑꯗꯨꯒ ꯊꯕꯛ ꯇꯧꯔꯤꯔꯥ ꯂꯝꯕꯤꯗ ꯆꯠꯂꯤꯔꯣ
ꯆꯠꯁꯨ ꯆꯠꯇꯦ ꯇꯨꯝꯁꯨ ꯇꯨꯝꯗꯦ ꯂꯦꯞꯄꯒ ꯂꯩꯌꯦ
ꯑꯣ ꯒꯥꯔꯤ ꯃꯈꯣꯟꯒꯨꯝꯕ ꯇꯥꯕꯀꯣ
ꯕꯖꯥꯔ ꯃꯇꯥꯏꯗ ꯑꯩ ꯂꯩꯕ ꯑꯗꯨꯒꯤꯅꯦ
ꯑꯣ
ꯈꯔ ꯂꯥꯡ
ꯑꯗꯨꯗꯤ ꯑꯦꯟꯁꯥꯡ ꯑꯗꯨꯗꯤ ꯑꯦꯟꯁꯥꯡ ꯑꯍꯥꯎ ꯑꯍꯥꯥꯎꯕ ꯆꯥꯔꯝꯒꯅꯤ ꯅꯪꯗꯤ
ꯑꯁ ꯀꯥꯏꯗꯩ ꯑꯦꯟꯁꯥꯡ ꯑꯍꯥꯎꯕꯅꯣꯗ
ꯐꯖꯃꯟ
ꯑꯦꯟꯁꯥꯡ ꯄꯥꯛ ꯄꯥꯛ ꯆꯥꯕ ꯐꯪꯗꯦꯅꯦ
ꯁꯦꯡꯉꯦ ꯑꯗꯨꯅꯤꯅꯦ ꯅꯊꯟꯅ ꯂꯩꯕ꯭ꯔꯥ ꯑꯗꯨꯒ ꯀꯔꯤ ꯅꯃꯥꯟꯅꯕ ꯁꯤꯡꯒ ꯂꯩꯕ꯭ꯔꯣ
ꯅꯪ ꯂꯩꯕꯗꯤ ꯒꯔꯤ ꯌꯥꯝ ꯂꯥꯞꯄ꯭ꯔꯥ
ꯂꯥꯞꯇꯦꯗ ꯂꯥꯞꯇꯦ ꯍꯥꯏꯕꯕꯨ ꯑꯩꯈꯣꯏꯒꯤ ꯕꯖꯥꯔꯁꯦ ꯕꯖꯥꯔꯗꯤ ꯑꯆꯧꯕ ꯂꯩꯥꯕꯀꯣ ꯑꯗꯣ ꯕꯖꯥꯔ ꯑꯆꯧꯕ ꯂꯩꯕꯁꯦ ꯁꯦ ꯑꯥ ꯋꯥꯅꯦꯁ ꯗꯦ ꯈꯛꯇ ꯍꯣꯏ ꯇꯥꯏ ꯇꯥꯕ꯭ꯔꯣ
ꯑꯩ ꯂꯩꯕꯁꯦ ꯍꯧꯖꯤꯛꯇꯤ ꯏꯅꯥꯎꯅꯨꯄꯤ ꯑꯃꯒ ꯏꯃꯥꯒꯤ ꯃꯅꯥꯎꯅꯨꯄꯤꯗꯣ ꯅꯠꯇꯦ ꯏꯃꯥꯒꯤ ꯃꯅꯥꯎꯅꯨꯄꯤ ꯃꯒꯤ ꯃꯆꯥꯗꯣ
ꯑꯥ ꯑꯥ
ꯑꯗꯨꯒꯤ ꯃꯆꯥ ꯃꯥ ꯁ꯭ꯀꯨꯜ ꯑꯥ ꯆꯠꯅꯤꯉꯥꯏ ꯑꯃꯨꯛ ꯑꯩꯉꯣꯟꯗ ꯀꯩ ꯍꯥꯏꯅꯤ ꯁ꯭ꯀꯨꯜ ꯆꯠꯇ꯭ꯔꯤꯉꯩ ꯑꯩ ꯑꯩꯅ ꯂꯩꯕ ꯌꯨꯝꯗ ꯑꯣꯏꯅ ꯂꯥꯛꯄ
ꯑꯣ ꯑꯣ
ꯑꯗꯨ ꯃꯇꯨꯡ ꯁ꯭ꯀꯨꯜꯗ ꯑꯃꯨꯛ ꯆꯠꯇꯧꯕ ꯑꯗꯨꯒꯤ ꯃꯥ ꯍꯧꯖꯤꯛꯇꯤ ꯂꯩꯔꯦ ꯏꯊꯟ ꯏꯊꯟꯇꯅꯤ ꯂꯩꯔꯤꯁꯦ ꯏꯆꯦ ꯑꯃꯒ ꯏꯆꯦꯅ ꯑꯃ ꯃꯊꯛ ꯇ ꯂꯩꯕ ꯑꯩꯅ ꯃꯈꯥꯗ ꯂꯩꯕ
ꯑꯣ ꯅꯈꯣꯏꯒꯤ ꯌꯨꯝꯗꯔꯥꯗ ꯑꯗꯨꯒ ꯔꯦꯟꯒꯨꯝꯕꯗꯔꯣ
ꯔꯦꯟꯗ ꯂꯩꯔꯤꯅꯦ
ꯑꯣ ꯑꯩꯈꯣꯏꯁꯨ ꯕꯖꯥꯔꯗꯤ ꯂꯥꯞ ꯂꯥꯞꯇꯦ ꯑꯗꯨꯕꯨ ꯕꯖꯥꯔ ꯑꯆꯧꯕꯗꯤ ꯂꯩꯑꯦꯀꯣ ꯑꯆꯧꯕ ꯍꯥꯏꯕꯗꯨ ꯅꯨꯃꯤꯠ ꯈꯨꯗꯤꯡꯗ ꯂꯥꯛꯇꯕ ꯑꯗꯨꯒꯤ ꯕꯖꯥꯔꯁꯨ
ꯑꯣ
ꯋꯦꯟꯅꯁꯗꯦꯒꯨꯝꯕꯗ ꯂꯥꯛꯄ ꯋꯦꯟꯅꯁꯗꯦꯗꯤ ꯑꯣ ꯕꯖꯥꯔꯁꯦ ꯌꯥꯝꯃꯦ ꯃꯤ ꯆꯠꯄ ꯑꯇꯣꯞꯅ ꯂꯝꯕꯤ ꯂꯩꯇꯦꯕ ꯃꯤ ꯌꯥꯝꯃꯟꯕꯒꯤꯀꯣ
ꯑꯣ ꯑꯗꯨꯒꯤ ꯃꯥꯂꯦ ꯑꯩꯈꯣꯏꯒꯤꯗꯤ ꯁꯨꯃꯥꯏꯅ ꯇꯧꯗꯦ ꯅꯨꯃꯤꯠ ꯈꯨꯗꯤꯡꯗꯤ ꯍꯣꯏ ꯅꯨꯃꯤꯠ ꯈꯨꯗꯤꯡꯗꯤ ꯂꯥꯛꯌꯦ ꯕꯖꯥꯔ ꯑꯇꯣꯞꯄꯒꯤ ꯕꯖꯥꯔꯗꯣ ꯑꯗꯨꯕꯨ ꯑꯩꯈꯣꯏꯒ ꯀꯔꯤ ꯍꯥꯏꯁꯦꯔ ꯑꯩꯈꯣꯏꯒꯤ ꯕꯖꯥꯔꯗꯨꯀꯣ ꯍꯥꯏꯕꯗꯤ ꯑꯩꯈꯣꯏꯁꯨ ꯕꯖꯥꯔ ꯃꯅꯥꯛꯇ ꯂꯩꯏꯕ ꯑꯗꯣ ꯃꯗꯨꯒꯤ ꯕꯖꯥꯔꯗꯣ ꯋꯦꯗꯅꯔ꯭ꯁꯗꯦ ꯈꯛꯗ ꯂꯥꯛꯄꯀꯣ ꯉꯁꯤꯗꯤ ꯕꯖꯥꯔꯒꯤ ꯅꯨꯃꯤꯠꯅꯦ ꯑꯗꯨ
ꯑꯣ
ꯍꯣꯏ ꯍꯣꯏ ꯍꯣꯏ
ꯑꯩꯗꯤ ꯑꯩꯗꯤ ꯑꯁꯦ ꯕꯖꯥꯔ ꯑꯆꯧꯕꯗꯨꯔꯥ ꯈꯟꯕ ꯋꯦꯗꯅꯁꯗꯦ ꯅꯠꯇ꯭ꯔꯗꯤ ꯅꯣꯏ ꯆꯠ ꯐꯪꯗꯕ꯭ꯔꯥ
ꯐꯪꯉꯦ ꯑꯗꯨꯕꯨ ꯄꯣꯠ ꯆꯩꯒꯨꯝꯕ ꯌꯦꯟꯁꯥꯡꯒꯨꯝꯕꯗꯤ ꯑꯐ ꯑꯐꯥꯕ ꯐꯪꯗꯕꯀꯣ ꯑꯗꯨ ꯋꯦꯗꯅꯔ꯭ꯁꯗꯦ ꯗ ꯆꯠꯂꯗꯤ ꯑꯍꯥꯎ ꯑꯍꯥꯎꯕ ꯐꯪꯉꯦ ꯃꯈꯣꯏꯅ ꯆꯤꯡꯗ ꯂꯥꯛꯑꯒ ꯃꯁꯤꯗ ꯌꯣꯟꯅꯤꯕꯀꯣ ꯑꯗꯨ ꯌꯣꯟꯕ ꯑꯗꯨꯒ ꯆꯤꯡꯗ ꯂꯥꯛꯑꯒ ꯃꯗꯨꯗ ꯐꯝꯕ ꯑꯗꯨ ꯃꯈꯣꯏꯗꯨ ꯀꯟꯁꯥꯝ ꯄꯨꯔꯛꯀꯅꯤ ꯄꯨꯔꯛꯀꯅꯤ ꯑꯍꯥꯎ ꯑꯍꯥꯎꯕ ꯑꯣꯔꯒꯥꯅꯤꯛꯀꯤ ꯄꯨꯔꯛꯀꯅꯤꯕ ꯑꯗꯣ ꯃꯗꯨ ꯄꯨꯔꯛꯄꯗꯣ ꯋꯦꯗꯅꯔ꯭ꯁꯗꯦꯗ ꯄꯨꯔꯛꯄ
ꯍꯥꯥ
ꯎꯝ
ꯑ ꯈꯨꯟꯗꯒꯤ ꯑꯗꯨꯝ ꯊꯥꯔꯛꯄ ꯌꯥꯕꯅꯤ
ꯈꯨꯟ ꯍꯥꯏꯕꯗꯤ ꯑꯩꯈꯣꯏ
ꯃꯇꯝ ꯐꯠ ꯃꯇꯝ ꯐꯠꯇꯦꯗꯅ ꯍꯧꯖꯤꯛꯇꯤ ꯆꯠꯊꯣꯛ ꯆꯠꯁꯤꯟꯒꯨꯝꯕꯗ ꯗ ꯑꯗꯨꯒꯤ ꯈꯨꯟꯗꯒꯤ ꯏꯟ ꯄꯨꯔꯛꯄꯗꯣ ꯐꯖꯅ ꯌꯥꯔꯤꯕ꯭ꯔꯕ
ꯇꯨꯒꯦꯅ ꯌꯥꯗꯕꯗꯣ ꯑꯩ ꯐꯥꯎ ꯌꯨꯝ ꯆꯠꯄ ꯌꯥꯗꯦ ꯑꯗꯨꯒꯤꯅꯤ
ꯑꯗꯨꯕꯨ ꯑꯩ ꯍꯥꯏꯕꯗꯤ ꯑ ꯆꯤꯡꯅ ꯍꯥꯏꯕꯗꯤ ꯑꯇꯣꯞꯄꯒꯤ ꯃꯐꯝꯗꯒꯤ ꯄꯨꯔꯛꯄꯀꯣ ꯃꯈꯣꯏꯅ
ꯑ
ꯑꯌꯨꯛ ꯉꯟꯇꯥꯗꯒꯤ ꯃꯈꯣꯏꯅ ꯒꯥꯔꯤꯗ ꯂꯥꯛꯑꯒ ꯃꯈꯣꯏꯅ ꯌꯦꯟꯁꯥꯡ ꯑꯍꯥꯎ ꯑꯍꯥꯎꯕꯗꯣ ꯑꯣꯔꯒꯥꯅꯤꯛꯁꯤꯡꯗꯣ ꯑꯃꯨꯛꯀ ꯌꯣꯟꯉꯅꯤ ꯑꯗꯨꯒ ꯅꯨꯡꯗꯥꯡꯒꯨꯝꯕꯗ ꯅꯨꯡꯗꯥꯡ ꯅꯠꯇꯦ ꯏꯚꯤꯅꯤꯡꯒꯨꯝꯕꯗꯀꯣ ꯃꯈꯣꯏꯅ ꯄꯣꯠ ꯁꯤꯠꯂꯗꯤ ꯑꯃꯨꯛꯀ ꯃꯈꯣꯏꯅ ꯆꯠꯀꯅꯤꯕꯀꯣ ꯑꯗꯨꯒ ꯑ ꯅꯦꯛꯁ ꯋꯤꯛꯀꯨꯝꯕ ꯑꯃꯨꯛꯀ ꯂꯥꯛꯀꯅꯦꯕ ꯅꯨꯃꯤꯠꯇ
ꯑ ꯑꯁ ꯍꯧꯖꯤꯛꯇꯤ ꯎꯁꯣꯏ ꯃꯇꯝꯅꯤꯅ ꯎꯁꯣꯏ ꯐꯖꯅꯗꯤ ꯊꯣꯛꯑꯦ ꯕꯖꯥꯔꯗ
ꯌꯦ